ꯇꯥꯔꯕꯣ
ꯇꯥꯔꯕꯣ ꯑꯥ ꯇꯥꯔꯦ ꯇꯥꯔꯦ
ꯑꯣ ꯀꯌꯥꯝ ꯀꯨꯏꯔꯒꯦ ꯍꯜꯂꯛꯄ
ꯑꯩꯁꯦ ꯉꯁꯤ ꯍꯜꯂꯛꯄꯁꯦ ꯎꯝ ꯄꯨꯡ ꯇꯔꯦꯠ ꯇꯥꯔꯝꯃꯗ꯭ꯔꯥ ꯍꯣꯏ ꯇꯔꯦꯠꯃꯨꯛ ꯇꯥꯔꯝꯃꯗꯧ ꯃꯥꯜꯂꯦ ꯑꯩꯅ ꯍꯜꯂꯛꯄꯗ ꯑꯗꯣ ꯍꯌꯦꯡꯁꯤꯕꯨ ꯋꯥꯛꯀꯤꯡ ꯆꯠꯄ ꯌꯥꯒꯗ꯭ꯔꯣ ꯀꯃꯥꯏꯅ ꯇꯧꯗꯣꯏꯅꯣ ꯑꯁ ꯀꯔꯥꯏꯗꯩꯅꯣꯗ ꯑꯦ ꯉꯥ ꯀꯌꯥ ꯃꯣꯟ ꯀꯌꯥꯃ ꯁꯦꯝꯗꯣꯔꯦ ꯑꯌꯨꯛ ꯉꯟꯇꯥꯗ ꯑꯣ ꯊꯕꯛ ꯌꯥꯔꯔꯣꯏꯅꯦꯀꯣ ꯍꯌꯦꯡꯗꯤ ꯑꯗꯨꯗꯤ ꯎꯝ ꯍꯌꯦꯡ ꯅꯣꯏꯒꯤ ꯎ ꯃꯃꯥ ꯃꯄꯥ ꯀꯩꯅꯣ ꯇꯧꯔꯒ ꯆꯥꯛ ꯆꯥꯃꯤꯟꯅꯕ ꯑꯌꯨꯛꯁꯨ ꯇꯧꯔꯅꯤ ꯅꯨꯡꯗꯥꯡꯒꯤꯁꯨ ꯉꯥꯗꯣ ꯄꯨꯂꯞ ꯑꯌꯨꯛꯇ ꯁꯦꯝꯍꯧꯗꯣꯏꯅꯦꯕ ꯅꯨꯡꯊꯤꯟꯜꯁꯨ ꯊꯨꯍꯣꯡꯕ ꯂꯩꯔꯕꯅꯤꯅ ꯁꯦꯝꯕ ꯌꯥꯗꯕꯅꯤꯅ ꯁꯦꯝꯗꯣꯛꯑ ꯊꯃꯝꯗꯣꯏꯅꯦꯕ ꯑꯗꯨꯗꯨꯒꯤ
ꯃꯤꯌꯥꯟ ꯆꯃꯦ ꯍꯥꯏꯗꯤ ꯃꯤ ꯃꯌꯥꯝꯁꯨ ꯍꯌꯦꯡ ꯂꯥꯛꯄꯗ ꯂꯣꯏꯅ ꯆꯥꯛꯁꯨ ꯄꯤꯖꯗꯣꯕꯅꯤꯅꯅꯦ ꯉꯥ ꯃꯣꯟ ꯀꯌꯥꯅꯪꯡ ꯁꯦꯝꯗꯣꯏꯅꯧ ꯍꯥꯏꯕꯅꯤ ꯑꯗꯨꯗꯨꯒꯤ ꯊꯕꯛꯇꯣ ꯑꯁ ꯊꯕꯛꯁꯤꯅ ꯉꯁꯤꯁꯨ ꯑꯩ ꯋꯥꯕꯗ ꯑꯩ ꯀꯩꯅꯣ ꯇꯧꯕꯥ ꯒꯥꯔꯤꯗꯨ ꯐꯡꯗ꯭ꯔꯦ ꯑꯗꯒꯤ ꯉꯁꯤ ꯆꯠꯇ꯭ꯔ ꯗꯦ ꯍꯌꯦꯡ ꯆꯠꯄ ꯑꯃꯨꯛ ꯇꯥꯗꯣꯏꯕ ꯑꯩꯗꯨꯒꯤ ꯐꯔꯛ ꯇꯥꯔꯅꯦꯅꯥ ꯇꯧꯕꯒꯤ ꯑꯁ ꯒꯥꯏꯟ ꯂꯥꯏꯟꯗ ꯆꯠꯀꯗꯕꯗ ꯏꯅꯥꯎꯄꯥ ꯊꯤꯟꯗꯣꯛꯍꯜꯂ ꯂꯥꯏꯟ ꯂꯩꯔꯝꯗꯕꯒꯤ ꯒꯥꯔꯤ ꯃꯆꯥ ꯇꯧꯔꯒ ꯑꯁꯨꯨꯒꯨꯅꯨ ꯌꯧꯃꯩ ꯆꯠꯄꯗꯗꯤ ꯐꯖꯔꯦ ꯈ꯭ꯋꯥꯡꯖꯤꯐꯧ ꯅꯥꯐꯠ
ꯍꯧꯖꯤꯐꯧ ꯅꯐꯠ ꯅꯡ ꯅꯥꯊꯟꯗ ꯆꯠꯂꯤꯔꯣ ꯀꯃꯥꯏ ꯀꯅꯥ ꯀꯅꯥ ꯆꯠꯃꯤꯅꯩꯅꯣ
ꯏꯊꯟꯗ ꯆꯠꯄ ꯇꯥꯔꯦ ꯏꯊꯟꯗ ꯆꯠꯂꯦꯕꯀꯣꯗ ꯃꯤ ꯑꯃ ꯑꯅꯤ ꯇꯧꯔ ꯆꯠꯃꯤꯟꯅꯔꯗꯤ ꯐꯒꯗꯕ ꯑꯗꯩ ꯒꯥꯔꯤꯁꯨ ꯈꯔ ꯅꯨꯡꯉꯥꯏꯇꯕ ꯂꯝꯕꯤꯗꯤ ꯌꯥꯝ ꯐꯠꯇꯦꯕꯀꯣ ꯑꯁ ꯂꯣꯏꯔꯝꯗꯥꯏꯗ ꯂꯣꯏꯔꯏ ꯑꯩꯅꯥ ꯋꯥꯕꯁꯨ ꯋꯥꯕꯁꯦ ꯑꯗꯩ ꯉꯁꯥꯏ ꯇꯨꯝꯒꯦ ꯇꯧꯕꯁꯨ ꯋꯥꯃꯟꯕꯒꯤ
ꯃꯥꯡꯃꯟꯕꯒꯤ ꯑꯃ ꯇꯨꯝꯕ ꯌꯥꯗꯕꯤ ꯇꯧꯕꯗꯣ ꯑꯗꯨꯃꯥꯏꯅ ꯇꯧꯋꯦꯕ ꯑꯗꯨꯗꯣ ꯅꯡ ꯀꯩꯅꯣ ꯇ꯭ꯔ ꯃꯤꯅꯤꯠ ꯑꯃꯌ ꯉꯥꯏꯌꯨ ꯄꯨꯡ ꯀꯌꯥꯃꯨꯛ ꯆꯡꯒꯦ ꯒꯥꯔꯤ ꯒꯥꯔꯤ ꯃꯆꯥꯗ ꯆꯠ ꯄꯥꯗꯣ
ꯑꯩꯁꯤ ꯆꯠ
ꯑꯩ ꯁꯤꯗꯩꯩ ꯆꯠꯄꯗꯣ ꯎꯝ ꯅꯥꯏꯟ ꯃꯥꯄꯜꯒ ꯀꯨꯟꯒ ꯇꯔꯨꯛ ꯑꯗꯨꯃꯥꯏꯅ ꯆꯠꯄꯅꯦꯕ ꯑꯥꯗ ꯇꯔꯥꯒ ꯃꯤ ꯍꯣꯏ ꯄꯨꯡ ꯑꯃꯒꯤ ꯆꯥꯉ ꯆꯉꯤ ꯇꯔꯥ ꯃꯤ ꯀꯨꯟꯊ꯭ꯔꯥꯗꯨꯌꯥꯏ ꯌꯧ ꯃꯥꯜ ꯍꯜꯂꯛꯄꯗꯤ ꯄꯨꯡ ꯀꯌꯥꯗ ꯍꯜꯂꯛꯀꯦ ꯉꯁꯤ ꯇꯦ ꯑꯥꯗꯒꯤ ꯊꯣꯛꯂꯛꯄꯗꯣ ꯍꯜꯂꯛꯄꯗꯤ ꯉꯜꯂꯦ ꯄꯨꯡ ꯁꯅ ꯆꯠꯄꯅꯤꯅꯀꯣ ꯄꯨꯡ ꯑꯃ ꯑꯃ ꯇꯥꯕ ꯀꯥꯟ ꯊꯣꯛꯂꯛꯑꯦ ꯁꯤꯗ ꯑꯅꯤ ꯑꯗꯨꯋꯥꯏ ꯌꯧꯔꯦ ꯑꯗꯨꯝ ꯑꯣ ꯑꯣ ꯑꯗꯨꯗꯤ ꯍꯜꯂꯛꯄꯕꯨꯗꯤ ꯀꯨꯏꯗꯤ ꯀꯨꯏꯔꯦꯅꯀꯣ
ꯍꯣꯏ
ꯑꯗ ꯆꯥꯛ ꯏꯁꯤꯡꯗꯤ ꯄꯨꯟꯅ ꯆꯥꯗꯣꯔꯤꯕꯣ ꯉꯁꯤꯁꯨ ꯀꯃꯥꯏꯅ ꯇꯧꯗꯣꯏꯅꯣ
ꯍꯣꯏ
ꯍꯣꯏ ꯑꯗꯨꯅꯦ ꯊꯕꯛ ꯊꯣꯛꯑꯕꯅꯤꯅꯥ ꯅꯨꯡꯇꯤꯒꯤ ꯆꯥꯛ ꯑꯦꯁꯤꯡ ꯄꯨꯂꯞ ꯆꯥꯃꯤꯟꯅꯩꯩꯅ ꯀꯧꯕꯗꯥ ꯀꯧꯕꯗꯥ ꯌꯥꯗ꯭ꯔꯦ ꯆꯥꯛ ꯆꯥꯗ꯭ꯔꯤ ꯕꯣ ꯉꯁꯤꯒꯤ ꯆꯥꯔꯉꯡꯧ ꯂꯥꯛꯑꯒꯦ ꯎꯃ ꯆꯗꯔꯤꯗꯥ ꯑꯣ ꯉꯥꯍꯥꯛ ꯆꯥꯕ ꯍꯧꯗꯣꯛꯑꯝꯃꯣꯏꯌꯨ ꯂꯥꯄ ꯑꯗ ꯂꯛꯑꯅꯤꯗꯥ
ꯍꯥꯏꯖꯤ
ꯍꯥꯏꯗꯤ ꯊꯕꯛ ꯊꯣꯛꯄꯅꯤꯅꯀꯣ ꯃꯔꯥꯡ ꯃꯔꯥꯡ ꯒꯦꯅ ꯃꯦꯅ ꯑꯃꯥ ꯇꯥꯗꯦꯕ ꯑꯗꯨꯏꯒꯤꯅꯦꯕ ꯑꯩꯇꯝ ꯋꯥꯔꯤ ꯁꯥꯟꯅꯕ ꯅꯨꯡꯉꯥꯏꯔꯣꯏ ꯈꯣꯠꯂꯣꯌ ꯑꯗꯩꯗꯤ
ꯑꯥ ꯊꯣꯛꯎꯔꯦ ꯍꯥꯏꯔꯁꯨ ꯆꯥꯛ ꯆꯥꯒꯗꯕ ꯊꯕꯛ ꯇꯧꯒꯗꯕ ꯑꯩ ꯍꯜꯂꯛꯄꯩ ꯌꯦꯡꯉꯨ ꯉꯁꯥꯏꯗ ꯄꯣꯊꯥꯒꯦ ꯇꯧꯕꯗꯣ ꯍꯌꯦꯡ ꯃꯄꯥꯟꯑꯦꯄꯥꯝ ꯊꯣꯛꯐꯝꯗꯨ ꯑꯃꯨꯛ ꯁꯦꯝꯁꯤꯦꯅ ꯋꯥ ꯀꯩꯀꯩ
ꯁꯦꯃꯁꯦꯅ ꯋꯥ ꯀꯩꯀꯩ ꯊꯤꯔꯒ ꯌꯨꯡꯗꯅ ꯈꯣꯠꯇꯅ ꯇꯧꯔ ꯑꯃꯨ ꯁꯦꯝꯂꯨꯏꯅꯦꯕꯥ ꯍꯌꯦꯡꯒ ꯊꯣꯡꯅꯕ ꯄꯣꯠ ꯆꯩ ꯂꯩꯕ ꯈꯣꯠ ꯃꯌꯥꯝ ꯊꯥꯡꯗꯣꯛꯀ ꯊꯥꯡꯖꯤꯟꯒ ꯀꯣꯠ ꯂꯤꯛꯁꯤꯡꯂꯣꯟ ꯑꯁ ꯆꯨꯗꯦꯞ ꯂꯦꯞꯇꯤ ꯊꯕꯛ ꯍꯣ ꯍꯣ ꯑꯗꯨꯅꯤ ꯏꯃꯨꯡ ꯊꯕꯛ ꯊꯣꯀꯄꯥ ꯍꯥꯏꯁꯤꯗꯤ ꯊꯕꯛꯇꯤ ꯊꯕꯛꯀꯤ ꯊꯕꯛ ꯉꯥꯛꯇ ꯉꯥꯏꯔꯗꯕꯅꯤ ꯑꯗꯨꯝ ꯉꯔꯥꯡ ꯂꯣꯏꯁꯤꯟꯒꯥꯔꯦ ꯉꯁꯤꯒꯤ ꯊꯕꯛ ꯍꯥꯏꯕ ꯑꯃ ꯂꯩꯇꯕꯅꯤ ꯍꯦꯛ ꯊꯕꯛ ꯂꯣꯏꯗ꯭ꯔꯤ ꯐꯥꯎꯕ ꯑꯗꯨꯝ ꯂꯣꯏꯕꯒꯤ ꯅꯨꯡꯉꯥꯏꯥꯟꯕ ꯐꯥꯎꯕꯅꯤ ꯇꯧꯗꯣꯏꯁꯦ ꯍꯣꯟꯗꯣꯛꯀ ꯍꯣꯟꯖꯤꯟꯒ ꯊꯤꯟꯗꯣꯛꯀ ꯊꯤꯟꯖꯤꯟꯒ ꯆꯥꯏꯈꯥꯏꯔꯕ ꯃꯌꯥꯝ ꯁꯤꯠꯇꯣꯛ ꯁꯤꯠꯆꯟ ꯑꯗꯨꯝ ꯇꯧꯔꯤꯀꯥꯟꯗ ꯀꯩꯅꯣ ꯇꯧꯔꯗꯨꯅꯤ ꯑꯗꯣ ꯑꯩꯒꯤꯁꯨ ꯌꯥꯝꯕꯨꯗꯤ ꯌꯥꯝꯗ꯭ꯔꯦꯗ ꯑꯅꯤꯈꯛꯇ ꯉꯥꯏꯔꯦ ꯑꯅꯤꯁꯦ ꯍꯥꯏꯗꯤ ꯑꯗꯨꯝ ꯁꯣꯏꯅꯣ ꯁꯣꯏꯅꯣ ꯆꯠꯂꯒ ꯃꯥꯡꯈ꯭ꯔꯦꯕ ꯃꯌꯥꯝ ꯑꯃ ꯑꯗꯨꯅ ꯑꯅꯤꯈꯛꯇ ꯉꯥꯏꯔꯦ ꯑꯗ ꯑꯅꯤ ꯍꯥꯏꯁꯦ ꯁꯤ ꯍꯧꯖꯤꯛ ꯇꯧꯕꯁꯤꯃ ꯊꯥꯔꯒꯗꯤ ꯑꯃꯈꯛꯇ ꯉꯥꯏꯔꯦꯗ ꯑꯗꯩꯗꯤ ꯂꯨꯁꯤꯟꯈ꯭ꯔꯅꯤꯗ ꯑꯩꯁꯨ
ꯍꯣꯏ ꯑꯅꯤ ꯑꯅꯤ ꯁꯥꯟꯅꯔꯁꯦ ꯅꯪ ꯑꯅꯤ ꯇꯧꯔꯛꯕꯀꯣ ꯑꯩ ꯍꯣꯔꯦꯟ ꯏꯅꯥꯎꯄꯥꯗ ꯇꯧꯔꯒ ꯑꯅꯤ ꯑꯅꯤ ꯇꯧꯔꯛꯑꯒꯦ ꯑꯗꯨꯗꯨꯒ ꯂꯣꯏꯁꯤꯜꯂꯁꯤ ꯍꯥꯏꯗꯤ ꯌꯥꯗꯕꯀꯣ ꯑꯁ ꯊꯕꯛꯁꯦ ꯑꯩ ꯍꯥꯏꯕ ꯋꯥꯅꯤ ꯑꯗꯨꯝ ꯑꯗꯨꯝ ꯇꯧꯔ ꯇꯧꯔ ꯂꯩꯕ ꯅꯠꯇꯕ ꯑꯃꯨꯛ ꯑꯃꯨꯛ ꯐꯠ ꯂꯥꯛꯀꯅꯤ ꯑꯗꯨꯒꯤ ꯊꯕꯛ ꯑꯃꯨꯛ
ꯑꯗꯒꯤ ꯊꯕꯛ ꯑꯃ ꯂꯥꯛꯀꯅꯤ ꯃꯆꯤꯟ ꯂꯥꯛꯄ ꯀꯥꯟꯗ ꯂꯩꯕꯗꯨ ꯌꯥꯗꯕꯒꯤꯀꯣ ꯑꯗꯨꯗꯨꯒꯤꯅꯦꯕ ꯍꯣꯏ ꯍꯣꯏ ꯒ꯭ꯌꯥꯟ ꯇꯥꯏ ꯍꯥꯏꯗ ꯑꯗꯨꯕꯨꯗꯤ ꯑꯗꯨꯅꯤꯗ ꯑꯩꯁꯨ ꯍꯥꯏꯗꯤ ꯁꯨꯝ ꯉꯥꯏꯍꯥꯛ ꯉꯛꯁꯥꯏꯉꯅ ꯐꯠꯇꯍꯧꯗ꯭ꯔꯦꯅ ꯈꯜꯂꯝꯕ ꯑꯗꯨꯒꯤꯅꯤꯗ ꯅꯪ ꯀꯩꯁꯨ ꯇꯧꯗꯦ ꯑꯗꯨꯗ ꯑꯗꯣ ꯌꯦꯡꯉꯁꯦ ꯍꯣꯏ ꯍꯣꯔꯦꯟ ꯉꯔꯎ ꯃꯄꯥꯒꯤꯗꯨꯗ ꯑꯃꯨꯛ ꯇꯧꯔꯛꯑꯣ ꯑꯗꯨꯒ ꯌꯦꯡꯉꯁꯦ ꯑꯩꯒꯤꯕꯨꯗꯤ ꯑꯅꯤ ꯍꯧꯖꯤꯛ ꯑꯃ ꯆꯠꯈ꯭ꯔꯒꯗꯤ ꯑꯃꯈꯛꯇꯕꯨꯗꯤ ꯉꯥꯏꯍꯧꯔꯅꯦꯕꯀꯣ ꯀꯩꯁꯨ ꯀꯨꯏꯔꯔꯣꯏꯕ ꯑꯗꯨꯝ ꯂꯣꯏꯁꯤꯟꯒꯗꯧ ꯂꯩꯔꯕ ꯄꯣꯠꯅꯦꯕ ꯑꯗꯨ ꯅꯪ ꯍꯌꯦꯡ ꯂꯨꯍꯣꯡꯕꯗꯤ ꯌꯥꯎꯔꯔꯣꯏꯗꯕ ꯅꯠꯇ꯭ꯔꯣ
ꯑꯩꯗꯤ ꯀꯩꯝ ꯌꯥꯎꯔꯔꯦ ꯂꯨꯍꯣꯡꯕꯗꯤ ꯆꯠꯄꯁꯨ ꯆꯠꯂꯔꯣꯏ ꯗ꯭ꯔꯦꯁꯁꯨ ꯂꯥꯡꯗ꯭ꯔꯦ ꯑꯩ ꯉꯁꯥꯏꯁꯤ ꯑꯩꯈꯣꯏ ꯁꯨꯝ ꯋꯥꯔꯤ ꯁꯥꯟꯅꯕꯁꯦ ꯁꯝ ꯇꯥꯕ ꯀꯥꯟꯗꯀꯣ ꯀꯩ ꯍꯥꯏꯅꯤ ꯊꯨꯕꯒꯤ ꯇꯥꯏꯞ ꯇꯧꯔꯒ ꯑꯩꯅ ꯋꯥ ꯉꯥꯡꯕ ꯁꯨꯃꯥꯏꯅ ꯊꯨꯕꯨꯔꯦ ꯈꯟꯕꯗꯣ ꯑꯗꯨꯃꯥꯏꯅ ꯈꯜꯂꯤ ꯍ ꯍꯌꯦꯡ ꯃꯣꯏ ꯊꯣꯡꯕ ꯍꯦꯛ ꯆꯠꯈꯤꯕꯒ ꯑꯩꯈꯣꯏ ꯁꯤꯗ ꯆꯧꯀ꯭ꯔꯤ ꯀꯩꯀꯩ ꯊꯥꯕ ꯈꯣꯠꯄ ꯇꯧꯍꯔꯅꯤ ꯑꯗꯒꯤ ꯁꯤꯗ ꯑꯩꯈꯣꯏ ꯏꯕꯥꯏꯍꯣꯏ ꯂꯥꯛꯑꯒ ꯃꯣꯏ ꯏꯕꯥꯏꯍꯣꯏꯗ ꯃꯣꯏ ꯊꯣꯡꯕ ꯊꯥꯛꯄ
ꯊꯣꯡꯕ ꯊꯥꯛꯄ ꯀꯩꯗꯧꯕ ꯃꯌꯥꯝꯗꯣ ꯇꯧꯃꯤꯟꯅꯔꯒ ꯌꯥꯎꯍꯜꯂꯦ
ꯆꯠꯂꯔꯣꯏꯗ ꯍꯥꯏꯗꯤ ꯏꯅꯥꯎꯄꯥꯒꯤ ꯑꯣꯏꯕꯅꯤꯅꯦ ꯀꯩꯁꯨ ꯂꯦꯝꯗ꯭ꯔꯦꯕ ꯑꯗꯩ ꯑꯍꯟ ꯁꯥꯔ ꯆꯠꯄꯁꯨ ꯑꯃꯨꯛ ꯌꯥꯔꯣꯏ ꯑꯉꯥꯡ ꯑꯣꯏꯔꯤꯕꯅꯤꯅ ꯑꯗꯩ ꯃꯃꯥꯟꯅꯕ ꯁꯥꯔ ꯆꯠꯄꯁꯨ ꯑꯃꯨꯛ ꯌꯥꯔꯔꯣꯏ ꯐꯔꯛ ꯏꯇꯥ ꯇꯥꯕꯗꯣ ꯃꯔꯛ
ꯃꯔꯛꯇ ꯂꯩꯕꯒꯦ ꯍꯣꯏ ꯑꯗꯨꯕꯨꯗꯤ ꯌꯥꯏꯗ ꯑꯗꯨꯝ ꯌꯨꯝ ꯍꯥꯏꯗꯤ ꯊꯕꯛꯇꯣ ꯑꯥꯗ ꯆꯠꯂꯨꯗ꯭ꯔꯁꯨ ꯁꯤꯗꯁꯨ ꯊꯕꯛꯇꯣ ꯄꯔꯤꯉꯩ ꯂꯩꯗꯕꯅꯤꯅ ꯑꯗꯨꯝ ꯅꯣꯏ ꯑꯍꯜ ꯑꯃꯅꯤ ꯑꯍꯜ ꯑꯃꯅꯤ ꯍꯥꯏꯕꯗꯤ ꯂꯩꯗꯅ ꯑꯗꯨꯝ ꯌꯨꯝꯒꯤ ꯃꯤ ꯑꯃ ꯑꯅꯤ ꯂꯩꯍꯧꯔꯒ ꯑꯗꯨꯝ ꯑꯗ ꯉꯥꯏꯍꯥꯛ ꯑꯋꯥꯠ ꯑꯄꯥ ꯆꯦꯟꯊꯣꯛ ꯆꯦꯟꯁꯤꯟ ꯀꯩ ꯀꯩ ꯁꯦꯝ ꯁꯥꯕ ꯑꯗꯨꯝ ꯇꯧꯍꯧꯕ ꯌꯥꯏꯗ ꯀꯩꯁꯨ ꯀꯥꯏꯗꯗ ꯆꯠꯂꯨꯗ꯭ꯔꯃꯛꯁꯨ ꯊꯕꯛꯇꯣ ꯌꯨꯝꯗꯁꯨ ꯑꯗꯨꯝ ꯂꯩꯅꯤ ꯍꯥꯏꯕꯅꯤꯗ ꯑꯗꯨꯅ ꯑꯗꯨꯝ ꯍꯥꯡꯉꯒ ꯂꯩꯇꯕꯤꯗ ꯀꯩꯅꯣ ꯀꯩꯅꯣ ꯌꯦꯡꯁꯤꯜꯂꯒ ꯑꯗꯨꯝ ꯇꯧꯕ ꯌꯥꯏꯗ ꯑꯗꯨꯒꯤꯕꯨ ꯑꯗꯣ ꯍꯌꯦꯡꯗꯣ ꯑꯩꯁꯨ ꯍꯥꯏꯔꯛꯄꯨꯗꯤ ꯍꯥꯏꯔꯝꯕꯅꯦ ꯍꯌꯦꯡ ꯂꯨꯍꯣꯡꯕ ꯂꯩ ꯑꯅ ꯑꯗꯣ ꯑꯗꯨꯝ ꯍꯣꯏ ꯈꯤꯇꯪ ꯉꯟꯈꯠꯅ ꯂꯥꯛꯄ ꯌꯥꯕ꯭ꯔꯥ ꯌꯦꯡꯒꯦ ꯍꯌꯦꯡꯕꯨꯗꯤ ꯃꯉꯥ ꯃꯉꯥ ꯃꯈꯥꯏ ꯁ꯭ꯋꯥꯏ ꯊꯣꯛ ꯁꯤꯗ ꯑꯗꯨꯝ ꯌꯨꯝꯗ ꯇꯔꯨꯛ ꯌꯧꯔꯛꯑꯗꯤ ꯅꯣꯏꯗ ꯑꯗꯨꯝ ꯇꯔꯨꯛ ꯃꯈꯥꯏ ꯁ꯭ꯋꯥꯏꯗꯗꯤ ꯌꯧꯔꯛꯄ ꯌꯥꯔꯅꯦꯕ ꯑ ꯁꯕꯨꯗꯤ ꯍꯥꯏ ꯍꯣꯏ ꯑꯗꯨꯅ ꯑꯌꯨꯛ ꯅꯣꯏ ꯄꯨꯡ ꯀꯌꯥꯗꯒꯤꯩ ꯍꯧꯗꯣꯏꯅꯣ
ꯑꯌꯨꯛꯇꯤ ꯂꯥꯛꯑꯅꯤꯗ ꯍꯣꯏꯕꯦ ꯇꯧꯔꯅꯤ ꯑꯩꯈꯣꯏ ꯑꯗꯨꯝ ꯉꯟꯇꯥꯗꯣ ꯉꯥꯔ ꯂꯥꯛꯀꯅꯦꯕ ꯑ ꯊꯕꯛꯇꯣ ꯌꯥꯝ ꯌꯥꯝꯃꯦꯕꯀꯣ ꯑꯩꯗꯨꯒꯤ ꯑꯉꯎꯄ ꯐꯣꯟ ꯇꯧꯂꯦ ꯑꯗꯨꯝ ꯄꯨꯡ ꯃꯉꯥ ꯃꯈꯥꯏꯗ ꯃꯉꯥꯗꯗ ꯍꯥꯏꯗꯤꯖꯤꯛ ꯄꯨꯡ ꯃꯔꯤꯗ ꯉꯥꯜꯂꯤꯅꯀꯣ ꯃꯉꯥ ꯃꯉꯥ ꯃꯈꯥꯏ ꯁ꯭ꯋꯥꯏꯗꯒꯤ ꯑꯗꯨꯝ ꯉꯥ ꯀꯩꯀꯩꯗꯣ ꯁꯦꯝꯕ ꯈꯣꯠꯄ ꯍꯧꯕ ꯇꯧꯕ ꯌꯥꯏ ꯍꯥꯏꯗꯤ ꯂꯣꯟꯁꯤꯟꯕꯁꯨ ꯀꯨꯏꯗꯣꯏꯅꯦꯕ ꯉꯥ ꯌꯥꯝꯕꯅꯤꯅ ꯂꯣꯟꯁꯤꯟꯕꯒꯤ ꯊꯕꯛꯁꯤꯃ ꯀꯨꯏꯗꯣꯏꯁꯦ ꯁꯦꯝꯕꯗꯤ ꯃꯌꯥꯝ ꯒꯣꯁꯤ
ꯖꯪꯒꯜ ꯒ꯭ꯔꯣꯁ ꯁꯦꯝꯒꯅꯤ ꯑꯗꯨꯗꯨꯒ ꯂꯣꯏꯁꯤꯟꯕ ꯈꯣꯠꯆꯤꯟꯕ ꯆꯥꯝꯊꯣꯛꯄ ꯆꯥꯝꯁꯤꯟ ꯇꯧꯕ ꯃꯌꯥꯝꯗꯣ ꯑꯗꯨꯗꯒꯤ ꯊꯕꯛꯁꯨ ꯊꯣꯛꯇꯣꯏꯏꯅ ꯉꯥꯍꯤꯡꯕ ꯅꯝꯥꯡꯕ ꯅꯝꯃꯒ ꯊꯝꯃꯕꯁꯨ ꯑꯃꯨꯛ ꯌꯥꯔꯣꯏ ꯑꯗꯨꯖꯅ ꯑꯃꯨꯛ ꯁꯦꯟꯖꯤꯜꯂꯝꯒꯅꯤ ꯑꯗꯨ ꯂꯣꯏꯔꯒ ꯃꯣꯏꯒꯤ ꯂꯨꯍꯣꯡꯕꯒꯤ ꯀꯩꯀꯩ ꯇꯧꯕꯒꯤ ꯄꯣꯠ ꯆꯩ ꯁꯦꯝꯕ ꯊꯥꯡꯗꯣꯛꯄ ꯊꯥꯡꯖꯤꯟꯒ ꯀꯩꯅꯣ ꯇꯧꯕꯗ ꯃꯇꯝꯗꯣ ꯈꯪꯉꯔꯣꯏ ꯑꯗꯨ ꯅꯣꯏ ꯍꯌꯦꯡ ꯁꯦꯝꯃꯗꯤ ꯀꯗꯥꯏꯗ ꯁꯦꯝꯒꯅꯤ ꯊꯣꯡꯒꯥꯟꯒꯤ ꯍꯦꯟꯐꯝꯒꯤꯁꯤꯗ ꯁꯦꯝꯗꯣꯔꯤꯕ꯭ꯔꯥ ꯅꯠꯇ꯭ꯔꯒ ꯂꯧꯕꯛ ꯂꯣꯝꯗ ꯁꯦꯝꯒꯗꯣꯏꯔꯥ ꯅꯠꯇ꯭ꯔꯒ ꯅꯣꯏ ꯃꯅꯤꯡ ꯅꯣꯏ ꯀꯀꯥ ꯍꯣꯏꯔꯣꯝꯗ ꯁꯦꯝꯗꯣꯏꯔꯥ ꯀꯃꯥꯏꯅ ꯇꯧꯗꯣꯏꯅꯣ ꯀꯩꯅꯣ ꯁꯦꯝꯒꯅꯤ ꯑꯩꯈꯣꯏ ꯍꯥꯟꯅꯗꯤ ꯉꯥ ꯁꯦꯝꯕꯗꯤ ꯊꯣꯡꯒꯥꯟꯒꯤ ꯑꯗꯨꯝ ꯁꯦꯝꯃꯦꯕꯀꯣ ꯑꯗꯨꯣ ꯃꯤ ꯂꯥꯛꯄ ꯈꯣꯠꯄ ꯇꯧꯔꯤꯀꯥꯟꯗ ꯑꯗꯨꯝ ꯉꯟꯅ ꯁꯦꯝꯃꯒ ꯉꯟꯅ ꯂꯣꯏꯁꯤꯜꯍꯧꯅꯕ ꯑꯗꯨꯃꯥꯏꯅ ꯇꯧꯗꯅꯤ ꯑꯣ ꯑꯗꯨ ꯑꯗꯨꯒ ꯉꯁꯥꯏꯒꯤ ꯋꯥ ꯉꯥꯡꯕ ꯊꯨꯏ ꯍꯥꯏꯗꯣ ꯑꯩꯁꯨ ꯏꯊꯟꯇ ꯈꯜꯂꯀꯥꯟꯗ ꯊꯨꯔꯝꯗꯧꯒ ꯃꯜꯂꯛꯄ ꯍꯥꯏꯇꯥꯥꯔꯦ ꯍꯥꯏꯕꯗꯤ ꯂꯧꯁꯤꯟꯕ ꯑꯃꯕ ꯈꯪꯗꯕꯗꯣ ꯏꯕ ꯃꯤꯗꯒ ꯌꯥꯝ ꯋꯥꯔꯝꯒꯗꯕ ꯃꯥꯟꯕꯗꯣ ꯉꯥꯡꯉꯤꯁꯦ ꯌꯥꯝ ꯊꯨꯔꯝꯗꯧ ꯃꯥꯜꯂꯦꯕ ꯑꯩꯅ ꯈꯟꯖꯕꯗꯁꯨ ꯑꯩ ꯏꯁꯥꯒꯤ ꯑꯗꯣ ꯅꯪꯅꯒ ꯁꯨꯝ ꯊꯦꯡꯅ ꯀꯥꯟꯗ ꯌꯥꯝ ꯊꯨꯔ ꯀꯃꯥꯏꯅ ꯇꯧꯒꯦ ꯑꯩꯅꯍꯥꯡꯕꯗꯣ
ꯅꯪꯒꯤꯕꯨꯗꯤ ꯀꯥꯏꯅ ꯌꯥꯝ ꯊꯨꯕꯗꯤ ꯑꯣꯏꯗꯦꯕꯀꯣ ꯑꯗꯨꯗꯨꯒ ꯑꯩꯒꯤꯁꯤꯗꯤ ꯇꯥꯕ ꯀꯥꯟꯗ ꯁꯨꯡꯌꯥ ꯌꯥꯗꯕꯗꯣ ꯌꯥꯝ ꯊꯨꯕꯗꯣ ꯑꯩꯅ ꯈꯔ ꯇꯞꯅ ꯉꯥꯡꯒꯦꯒ ꯈꯜꯂꯁꯨꯀꯣ ꯁꯨꯡꯌꯥ ꯌꯥꯔꯗꯦ ꯑꯗꯨꯝ ꯃꯁꯥꯒꯤ
ꯉꯁꯤꯗꯤ ꯑꯥꯗ ꯃꯤ ꯀꯌꯥꯝ ꯆꯤꯟꯒꯦ ꯑꯅꯥꯕ ꯌꯦꯡꯕ ꯂꯥꯛꯄ ꯌꯥꯝꯗꯕ꯭ꯔꯣ ꯀꯃꯥꯏꯅ ꯇ
ꯉꯁꯤꯗꯤ ꯃꯣꯏꯁꯨ ꯕꯟꯅꯤ ꯈꯟꯗꯅ ꯃꯤꯗꯨ ꯂꯥꯛꯇꯦꯕꯀꯣ ꯑꯗꯨꯝ ꯃꯤ ꯂꯥꯛꯇꯦ ꯍꯥꯏꯕ ꯋꯥꯅꯤ ꯃꯣꯏꯒꯤ ꯑꯗꯨꯒꯤ ꯍꯣꯁꯄꯤꯇꯥꯜꯒꯤ ꯃꯤ ꯍꯥꯏꯗꯤ ꯊꯕꯛ ꯇꯧꯔꯒ ꯂꯩꯕ ꯃꯤ ꯃꯌꯥꯝꯗꯣ ꯑꯗꯨ ꯌꯦꯡꯕ ꯂꯥꯛꯑꯦ ꯑꯗꯨꯝ ꯈꯔ ꯈꯔ ꯇꯧꯕ ꯌꯥꯕ ꯈꯔ ꯇꯧꯕꯤꯈ꯭ꯔꯦ ꯑꯗꯨꯒ ꯃꯤ ꯃꯔꯤ ꯃꯉꯥꯃꯨꯛ ꯃꯥ ꯌꯦꯡꯉꯝꯃꯦ ꯑꯗꯨꯒ ꯊꯑꯣꯏꯅ ꯑꯩ ꯌꯦꯡꯕ ꯂꯥꯛꯄꯗꯤ ꯑꯃꯇꯪ ꯂꯥꯛꯑꯦꯕꯀꯣ ꯃꯥꯒꯤ ꯌꯥꯡꯈꯩ ꯍꯧꯕ ꯉꯝꯗꯕꯗꯣ ꯍꯤꯗꯥꯛꯀꯨꯝꯕ ꯀꯩꯒꯨꯝꯕ ꯈꯔ
ꯀꯩꯒ ꯈꯔ ꯄ ꯊꯥꯗꯣꯛꯈ꯭ꯔꯦꯗ ꯑꯗꯨꯗꯣ ꯅꯪ ꯉꯁꯤꯒꯤ ꯑꯣꯏꯅꯗꯤ ꯅꯪ ꯅꯊꯟꯇ ꯄꯨꯗꯣꯏ ꯅꯠꯇ꯭ꯔꯣ ꯅꯠꯇ꯭ꯔꯒ ꯑꯇꯣꯞꯄ ꯅꯪꯒ ꯃꯥꯟꯅꯕ ꯃꯤ ꯑꯃꯁꯨ ꯂꯥꯛꯄ꯭ꯔꯣ ꯀꯃꯥꯏꯅ ꯇꯧꯒꯦ
ꯑꯩ ꯊꯟꯗ ꯄꯨꯏꯌꯦ ꯉꯁꯤꯗꯤ
ꯑꯣ ꯑꯣ ꯑꯗꯣ ꯅꯣꯏ ꯃꯔꯛꯇꯒ ꯑꯗꯨꯝ ꯆꯥ ꯊꯛꯄ ꯈꯣꯠꯄ ꯇꯧꯐꯝꯗꯤ ꯂꯩꯕ꯭ꯔꯥ ꯀꯃꯥꯏꯅ ꯇꯧꯒꯦ ꯀꯥꯏꯗꯅꯣꯗ ꯍꯥꯟꯅꯅ ꯀꯩꯅꯣ ꯇꯔ ꯃꯌꯥꯝꯗꯣ ꯂꯣꯏꯅ ꯂꯧꯊꯣꯛꯈ꯭ꯔꯕꯅꯤꯅ ꯀꯔꯤꯝ ꯂꯩꯇ꯭ꯔꯦ ꯑꯗꯒꯤ ꯑꯗꯨꯒꯤ ꯖꯒꯥꯗ ꯕꯖꯥꯔ ꯍꯅ ꯑꯣꯏ
ꯂꯩꯠꯇ꯭ꯔꯦꯕ ꯕꯖꯥꯔꯗ ꯈꯤꯇꯪ ꯂꯥꯞꯄꯦꯕꯀꯣ ꯑꯗꯨꯅ ꯆꯥꯕ ꯊꯛꯄꯁꯦ ꯐꯔ ꯑꯗꯨꯝ ꯇꯥꯏꯗ ꯍꯥꯏꯗꯤ ꯏꯁꯤꯡ ꯉꯁꯥꯏꯕꯨ ꯏꯁꯤꯡ ꯂꯩꯒꯦ ꯍꯥꯏꯕꯨ ꯏꯁꯤꯡ ꯍꯥꯏꯗꯤ ꯂꯩꯐꯝꯗꯨꯣ ꯌꯥꯝ ꯁꯥꯡꯅ ꯊꯣꯛꯄꯒꯤꯀꯣ ꯇꯟꯗꯅ ꯊꯣꯛꯇꯦ ꯀꯣꯟꯊꯅꯗ ꯐꯥꯔꯃꯥꯁꯤ
ꯊ ꯐꯥꯔꯃꯥꯁꯤ ꯑꯃꯗꯒꯤ ꯏꯁꯤꯡ ꯂꯧꯔ ꯊꯩ ꯑꯗꯨꯗꯤ ꯅꯪ ꯀꯩꯅꯣꯒꯨꯝꯕ ꯑꯣꯠꯀꯨꯝꯕ ꯈꯔ ꯄꯨꯒꯦꯔꯥ ꯀꯩꯅꯣꯝꯃ ꯄꯨꯔ ꯆꯠꯂꯨꯗꯅ ꯑꯗꯨ ꯀꯨꯏꯕ ꯂꯩꯕꯗꯣ ꯑꯗꯨꯕꯨꯗꯤ ꯅꯪꯕꯨꯗꯤ ꯌꯥꯝ ꯂꯥꯝꯒꯟꯗꯃꯤꯅ ꯂꯥꯝꯒꯟꯗꯕꯅꯤꯅ ꯀꯩꯁꯨꯕꯨꯗꯤ ꯋꯥꯔꯝ ꯊꯣꯡꯃ
ꯎꯝ ꯊꯕꯛ ꯁꯨꯝ ꯇꯧꯈ꯭ꯔꯗꯤꯀꯣ ꯀꯩꯝꯇ ꯂꯥꯝꯕ ꯈꯣꯠꯄ ꯐꯥꯎꯗꯦꯕ ꯌꯨꯝꯗ ꯂꯩꯕꯁꯨ ꯑꯣꯏꯔꯦ ꯑꯩꯅ ꯃꯊꯥ ꯁꯥꯏꯔꯤꯁꯦ ꯍꯥꯏꯗꯤ ꯑꯃꯨꯛ ꯇꯨꯝꯃꯅꯤ ꯇꯨꯝꯕꯕꯩ ꯋꯥꯔꯅꯤ ꯑꯗꯩ ꯆꯥꯅꯉꯥꯏ ꯊꯤꯔꯛꯑꯅꯤ ꯆꯥꯈ꯭ꯔꯅꯤ
ꯆꯥꯈꯅꯤ ꯊꯕꯛꯄꯨ ꯇꯧꯕꯗꯤ ꯑꯩꯗꯤ ꯀꯩꯁꯨ ꯂꯥꯝꯗ ꯑꯗꯨꯝ ꯇꯧꯈꯤ ꯍꯣꯏ ꯀꯩꯅꯣꯝꯃ ꯁꯨꯝ ꯇꯧꯔꯒꯗꯤ ꯀꯥꯎꯕꯤꯗꯣ ꯂꯥꯝꯃꯒꯁꯨ ꯑꯗꯒꯤ ꯀꯔꯤꯝ ꯇꯧꯗꯕꯤꯗ ꯂꯩꯕꯗꯨꯅ ꯂꯥꯝꯗ꯭ꯔꯃꯛꯁꯨ ꯑꯗꯨꯝ ꯀꯩꯅꯣ ꯀꯩ ꯇꯧꯔꯒ ꯃꯇꯝꯁꯦ ꯈꯤꯇꯪ ꯂꯦꯟꯁꯤꯒꯦ ꯈꯜꯂꯛꯄꯗ ꯆꯥꯅꯕ ꯀꯩ ꯍꯦꯛꯇ ꯊꯤꯔꯛꯑꯒ ꯇꯧꯔꯛꯄꯗꯣ ꯑꯗꯨꯃꯥꯏꯅ ꯇꯧꯕꯒꯤꯁꯨ ꯑꯣꯏꯔꯝꯕ ꯌꯥꯏꯗ ꯑꯗꯨꯗꯤ ꯑꯗꯨ ꯐꯔꯦ ꯅꯣꯏꯁꯨ ꯑꯥ ꯆꯥꯛ ꯆꯥꯒꯦ ꯆꯥꯊꯣꯛꯎꯔ ꯃꯌꯥꯝ ꯌꯥꯝꯅ ꯉꯥꯏꯅꯕꯗꯁꯨ ꯅꯨꯡꯉꯥꯏꯇ꯭ꯔꯦ ꯀꯣꯟꯅ ꯑꯃꯨꯛ ꯐꯥꯎꯅꯔꯁꯤ ꯍꯣꯏ ꯍꯣꯏ ꯑꯩ ꯆꯥꯛ ꯆꯥ ꯇꯣ ꯇꯧꯀꯦꯀꯣ ꯐ ꯇꯧꯔꯛꯄ ꯌꯥꯗ꯭ꯔꯕ ꯁꯤꯒꯤ ꯌꯥꯏ ꯌꯥꯏ ꯊꯔꯃꯒꯦꯀꯣ ꯑ